ꯅꯨꯡꯉꯥꯏꯔꯤꯕꯣ
ꯅꯨꯡꯉꯥꯏꯔꯤꯌꯦ
ꯅꯪ ꯀꯩ ꯇꯤꯝ ꯁꯞꯄꯣꯔꯠ ꯇꯧꯒꯦ
ꯇꯨ ꯊꯥꯎꯖꯟ ꯇꯣꯏꯟꯇꯤ ꯁꯤꯛꯁ ꯋꯥꯔꯜ ꯀꯞꯇꯔꯣ
ꯑꯥꯎ
ꯄꯣꯔꯇꯨꯒꯜ ꯁꯄꯣꯔꯠ ꯇꯧꯕꯅꯦ
ꯉꯝꯃꯣꯏꯀꯣ ꯄꯣꯔꯇꯨꯒꯜ
ꯄꯣꯔꯇꯨꯒꯜ ꯉꯝꯅꯤ ꯁꯣꯏꯗꯕꯤꯗ
ꯑꯥꯔꯖꯦꯟꯇꯤꯅꯥ ꯅꯠꯇ꯭ꯔꯒ ꯐ꯭ꯔꯥꯟꯁ ꯉꯝꯒꯅꯤ
ꯄꯣꯔꯇꯨꯒꯜ ꯄꯣꯔꯇꯨꯒꯜ ꯄꯣꯇꯦꯟꯁꯤꯌꯦꯜ ꯂꯩꯕꯗꯨꯗꯤ
ꯉꯝꯃꯣꯏ ꯉꯝꯃꯣꯏ ꯅꯣ ꯅꯣ ꯅꯣ
ꯉꯝꯒꯅꯤ ꯍꯥꯏꯕꯁꯤ ꯐꯤꯐꯇꯤ ꯄꯥꯔꯁꯦꯟ ꯁꯤꯌꯣꯔꯒꯨꯝꯕꯗꯤ ꯂꯩꯕꯅꯤꯗ
ꯑꯣꯀꯦ ꯐꯤꯐꯇꯤ ꯄꯥꯔꯁꯦꯟ ꯁꯤꯌꯣꯔ ꯍꯥꯏꯔꯦ ꯂꯩꯔꯦ ꯉꯝꯒꯅꯤ ꯑꯥꯔꯖꯦꯟꯇꯤꯅꯥꯗ ꯐꯨ ꯉꯝꯒꯅꯤ
ꯅꯠꯇꯤꯌꯦ ꯅꯪꯒꯤꯗꯤ ꯐ꯭ꯔꯥꯟꯁꯒ ꯑꯥꯔꯖꯦꯟꯇꯤꯅꯥ ꯂꯩꯅ ꯑꯩꯒꯤꯗꯤ ꯄꯣꯔꯇꯨꯒꯜ ꯈꯛ ꯂꯩꯌꯦ ꯑꯗꯣ ꯐꯤꯐꯇꯤ ꯄꯥꯔꯁꯦꯟꯗꯤ ꯂꯩꯔꯦ
ꯑꯗꯨꯁ ꯑꯣꯏꯔꯁꯨ ꯐ꯭ꯔꯥꯟꯁ ꯅꯠꯇ꯭ꯔꯒ ꯑꯥꯔꯖꯦꯟꯇꯤꯅꯥ ꯂꯧꯔꯅꯤꯌꯦ
ꯑꯣꯏꯔꯣꯏꯗ
ꯀ꯭ꯔꯣꯁꯤꯌꯥꯒ ꯄꯣꯔꯇꯨꯒꯜꯗꯣ ꯉꯁꯤ ꯁꯥꯅꯔꯗꯤ ꯉꯁꯤ ꯁꯤꯔꯅꯤ
ꯑꯣ ꯄꯣꯔꯇꯨꯒꯜꯗꯣ ꯍꯌꯦꯡꯅꯤꯀꯣ ꯉꯁꯤꯔꯣ
ꯇꯨꯋꯦꯜ ꯊ꯭ꯔꯤ ꯊꯥꯔꯇꯤ ꯍꯌꯦꯡ
ꯍꯌꯦꯡꯅꯤꯀꯣ ꯊ꯭ꯔꯤ ꯊꯥꯔꯇꯤ ꯑꯩꯠ ꯅꯨꯡꯗꯥꯡꯗꯨꯔꯣ
ꯄꯤ ꯊꯥꯔꯇꯤꯗ
ꯑꯣ ꯉꯜꯂꯦꯅꯦ ꯗꯨꯗꯤ
ꯍꯧꯒꯠꯄ ꯉꯝꯒ ꯇꯥꯔꯦ
ꯍꯣꯏ ꯈꯔ ꯉꯟꯅ ꯇꯨꯝꯂꯒ ꯌꯦꯡꯕ ꯇꯥꯔꯦꯅ
ꯑꯩꯗꯤ ꯉꯁꯤ ꯏꯁꯤꯡꯁꯨ ꯂꯥꯛꯀꯅꯤ
ꯏ ꯀꯔꯝꯕꯩ ꯏꯁꯤꯡꯅꯣ
ꯏꯁꯤꯡ ꯁꯣꯛ ꯑꯩꯈꯣꯏꯗꯤ ꯏꯁꯤꯡ ꯑꯗꯨꯝ ꯁꯣꯛꯑꯦ ꯂꯥꯏꯟꯗ ꯂꯥꯛꯄꯗ ꯅꯨꯡꯇꯤꯒꯤ ꯅꯠꯇꯦ ꯑ ꯅꯨꯃꯤꯠ ꯃꯉꯥ
ꯎꯝ ꯑꯣ ꯅꯨꯃꯤꯠ ꯃꯉꯥ ꯀꯦꯞ ꯂꯩꯕꯗꯨꯗꯤ ꯀꯔꯤꯁꯤꯡ ꯄꯥꯏꯔꯒ ꯂꯩꯕ꯭ꯔꯥ ꯅꯪꯗꯤ
ꯑꯩ ꯌꯨꯝꯗ ꯂꯩꯔꯦ ꯌꯨꯝꯗ ꯍꯧꯖꯤꯛ ꯏꯁꯤꯡ ꯂꯩꯔꯤꯗꯨꯗꯤ
ꯑꯣ ꯁ꯭ꯇꯣꯔ ꯇꯧꯕꯒꯤꯔꯣ
ꯍꯣꯏ
ꯑꯣ ꯑꯩꯦꯟ ꯏꯟꯁꯥꯡ ꯆꯥꯔꯅꯤ ꯉꯁꯤꯗꯤ
ꯍꯪꯒꯥꯝ ꯅꯠꯇ꯭ꯔꯒ ꯑꯂꯨ ꯀꯨꯝꯕ ꯆꯥꯔꯒꯦ ꯈꯜꯂꯤ ꯅꯪꯗꯤ
ꯑꯩꯁꯨ ꯈꯪꯗꯦꯗ ꯀꯔꯤ ꯆꯥꯁꯦꯔ
ꯂꯩꯕ ꯅꯨꯡꯉꯥꯏꯕ꯭ꯔꯣ
ꯑꯍꯣꯏ ꯅꯨꯡꯉꯥꯏꯔꯤꯌꯦ ꯍꯥꯏꯕ ꯇꯥꯔꯦ
ꯑꯩꯗꯤ ꯌꯥꯝ ꯇꯨꯝꯅꯤꯡꯉꯦ ꯉꯁꯤ ꯕꯖꯥꯔ ꯆꯠꯄꯒꯤ
ꯑꯣ ꯕꯖꯥꯔ ꯀꯥꯏꯗ ꯀꯔꯤ ꯂꯧꯥꯎꯅꯕ ꯆꯠꯄ꯭ꯔꯣ
ꯅꯪꯁꯨ ꯆꯠꯂꯤ ꯅꯪꯕꯨ ꯅꯪꯕꯨ ꯎꯏ ꯑꯩꯅ
ꯑꯗ ꯅꯪ ꯀꯔꯤ ꯂꯧꯕ꯭ꯔꯣ ꯍꯥꯏꯕ
ꯑꯩ ꯀꯌꯥꯝ ꯅꯧꯗꯦ ꯃꯤꯒ ꯏꯃꯥꯟꯅꯕꯤꯒ ꯆꯠꯃꯤꯟꯅꯕꯅꯦ
ꯑꯦ ꯅꯃꯅꯕꯩ ꯑ
ꯃꯣꯏꯗꯣ ꯗꯤ ꯑꯦꯝ ꯀꯣꯂꯦꯖꯇ ꯀꯥꯒꯅꯤ ꯍꯥꯏꯌꯦ ꯑꯗꯨꯒꯤ ꯌꯨꯅꯤꯐꯣꯔꯝ ꯂꯧ ꯂꯧꯔꯒ ꯆꯠꯄ
ꯑꯣ ꯅꯪꯅ ꯃꯇꯦꯡ ꯄꯥꯡꯕꯤꯕ
ꯑ ꯑꯩꯅ ꯃꯇꯦꯡ ꯄꯥꯡꯕꯤꯕ ꯅꯪꯗꯤ
ꯑꯩꯁꯨ ꯑꯗꯨꯝ ꯕꯖꯥꯔ ꯆꯠꯂꯒ ꯐꯤꯔꯣꯜ ꯈꯔ ꯂꯧꯔꯒ ꯑꯗꯨꯝ ꯍꯜꯂꯛꯏꯗ ꯍꯣꯏ ꯐꯨꯔꯤꯦꯠ ꯑꯃꯈꯛ ꯂꯧꯋꯦ
ꯅꯨꯡꯉꯥꯏꯅ ꯑꯩꯗꯤ ꯁꯨꯡꯛꯂꯞ ꯂꯧꯗꯦ ꯀꯩꯝ ꯂꯧꯗꯦ ꯇꯜꯦ ꯄꯩꯁꯥꯁꯨ ꯄꯥꯏꯗꯕꯅꯤꯅ
ꯑꯩꯁ ꯑꯩꯗꯒꯤ ꯅꯪꯅ ꯄꯩꯁꯥ ꯍꯦꯟꯅ ꯄꯥꯏꯔꯝꯅꯤꯗ
ꯄꯥꯏꯗꯦꯉꯣ ꯀꯩꯅꯣ ꯀꯥꯏꯗꯦ ꯄꯩꯁꯥꯅꯣ ꯊꯕꯛꯁꯦ ꯁꯨꯗꯕꯤ ꯑꯩꯕꯨ
ꯑꯦ ꯊꯕꯛ ꯁꯨꯗ꯭ꯔꯁꯨ ꯂꯩꯔꯦꯅ
ꯑꯩꯁꯦ ꯀꯥꯏꯔꯦ ꯄꯩꯁꯥꯅꯣ ꯀꯅꯥꯗ ꯅꯤꯔꯨꯗꯣꯏꯅꯣ
ꯈꯪꯗ꯭ꯔꯦ
ꯅꯨꯄꯥꯗꯒꯤ ꯅꯤꯕꯁꯨ ꯌꯥꯗꯦ ꯌꯨꯝꯗ ꯅꯤꯕꯁꯨ ꯌꯥꯗꯦ ꯀꯥꯏꯗꯦ ꯅꯤꯕꯅꯣ ꯅꯪ ꯅꯤꯕ꯭ꯔꯣ
ꯑꯩꯗꯤ ꯅꯤꯗꯦꯍꯦ ꯅꯪ ꯂꯩꯗ꯭ꯔꯗꯤ ꯅꯤꯌꯣ ꯍꯥꯏꯕꯅꯦ
ꯑꯁꯅꯤꯕꯨꯅ ꯏꯀꯥꯌꯦꯕ
ꯑꯁ ꯏꯀꯥꯏꯔꯝ ꯅꯣꯏꯕꯦꯝꯃ
ꯀꯥꯏꯍꯦ ꯃꯤ ꯄꯤꯅꯤꯡꯉꯗꯤ ꯄꯤꯒꯅꯤ ꯀꯩꯅꯣ
ꯑꯣ ꯅꯣꯡꯃ ꯅꯠꯇ꯭ꯔꯁꯨ ꯅꯣꯡꯃꯗꯤ ꯄꯤꯅꯤꯗ ꯃꯣꯏꯁꯨ
ꯑꯗꯣ ꯉꯁꯤ ꯐꯅꯦꯛ ꯂꯧꯋꯦꯗꯅ
ꯍꯥ
ꯑꯗꯣ ꯐꯅꯦꯛ ꯂꯧꯕꯗꯣ ꯑ ꯏꯁꯇꯤꯆꯤꯡ ꯇꯧꯕꯗꯣ ꯀꯃꯥꯏꯅ ꯇꯧꯁꯤꯅꯣ ꯑꯩ ꯈꯪꯗꯦꯀꯣ
ꯑꯣ ꯃꯣꯏꯗꯣ ꯔꯥꯎꯟ ꯇꯧꯅꯤꯡꯗꯦ ꯍꯥꯏꯅꯤ ꯍꯥꯏꯕꯅꯤꯀꯣ
ꯑꯣ ꯇꯣꯅꯤꯡꯗꯦ ꯍꯥꯏ
ꯍꯣꯏ ꯍꯥꯏꯔꯣꯏ ꯍꯥꯏꯌꯦꯦ ꯑꯣ ꯑ ꯅꯃꯥꯟꯅꯕꯤ ꯍꯣꯏ ꯅꯃꯥꯟꯅꯕꯤ ꯑꯃꯕꯨꯗꯤ ꯈꯪꯗꯦꯌꯦ ꯑꯗꯨ ꯑꯗꯨꯕꯨ ꯑꯃꯗꯨꯗꯤ ꯔꯥꯎꯟꯗꯤ ꯂꯧꯅꯤꯡꯗꯦ ꯍꯥꯏꯕꯅꯤ
ꯑꯗꯨ ꯑꯗꯨꯗꯤ ꯏꯃꯥꯟꯅꯕꯤꯗꯨ ꯀꯃꯥꯏꯅ ꯈꯜꯂꯣ ꯈꯪꯗꯦ ꯑꯩꯁꯨ ꯀꯃꯥꯏꯅ ꯇꯧꯒꯅꯣ ꯃꯥ ꯃꯥꯅ ꯃꯥꯗꯤ ꯔꯥꯎꯟ ꯄꯥꯝꯕ ꯃꯥꯜꯂꯦꯕ ꯃꯥꯗꯣ
ꯑꯣ
ꯁꯦꯠꯄꯗꯣ ꯍꯩꯇꯦꯗꯤ ꯍꯥꯏꯕ ꯑꯗꯨ ꯀꯃꯥꯏꯅ ꯇꯧꯁꯤꯔꯥ
ꯑ ꯃꯥꯗꯤ ꯃꯩꯇꯩ ꯈꯔ ꯃꯥꯟꯕꯅꯤꯅꯀꯣ
ꯑꯗꯣ ꯄꯩꯁꯥꯗꯤ ꯄꯩꯁꯥ ꯀꯌꯥ ꯀꯌꯥ ꯇ ꯑꯗꯣ ꯎꯝ ꯕꯖꯥꯔꯒꯨꯝꯕꯗ ꯇꯨꯔꯗꯤ ꯀꯥꯏ ꯂꯧꯒꯦ
ꯐꯤꯐꯇꯤ ꯐꯤꯐꯇꯤ ꯂꯧꯕꯅꯦ
ꯂꯣ ꯑꯣ ꯔꯥꯎꯂꯣ ꯑꯗꯨ ꯔꯥꯎꯟꯗꯠꯇꯦꯗꯤ ꯐꯤꯐꯇꯤ ꯌꯥꯔꯦꯗꯅ
ꯔꯥꯎꯟ ꯑꯣꯏꯔꯗꯤ ꯐꯤꯐ ꯌꯥꯝ ꯔꯥꯎꯟ ꯑꯣꯏꯔꯗꯤ ꯌꯥꯡꯈꯩ ꯑꯣꯏꯕꯅꯦꯕ ꯑꯗꯣ ꯈꯪꯗꯦ ꯑꯃꯗ
ꯑꯗꯨ ꯐꯤ ꯑꯅꯤ ꯐꯅꯦꯛ ꯑꯅꯤꯅꯤꯅ ꯑꯔꯥꯎꯟ ꯔꯥꯎꯟ ꯑꯅꯤꯃꯛꯁꯦ ꯔꯥꯎꯟ ꯇꯧꯔꯦꯗ ꯑꯗꯨꯗꯤ ꯑꯗꯨꯝ ꯁꯤꯝꯄꯜꯗ ꯇꯧꯔꯒ
ꯍꯣꯏ ꯑꯩ ꯅꯪ ꯅꯃꯥꯟꯅꯨꯕꯤ ꯑꯃꯗꯨꯗꯤ ꯔꯥꯎꯟ ꯄꯥꯝꯔꯝꯅꯤꯌꯦ
ꯍꯪꯕ ꯇꯥꯔꯦꯗꯅ
ꯑ ꯍ ꯍ
ꯍꯪꯕ ꯇꯥꯏ ꯅꯪ ꯇꯨꯝꯂꯤꯕ꯭ꯔꯣ
ꯇꯨꯝ ꯗꯗ
ꯑꯩꯗꯤ ꯇꯨꯝꯅꯤꯡꯅ ꯉꯥꯎꯥꯎꯔꯦꯁꯤ ꯍꯜꯂꯛꯄꯗꯤ ꯌꯥꯝ ꯋꯥꯏꯑꯦ
ꯍꯧꯖꯤꯛ ꯇꯨꯝꯃꯗꯤ ꯑꯩꯗꯤ ꯑꯃꯨꯛ ꯍꯧꯒꯠꯄ ꯋꯥꯔꯅꯤ ꯑꯗꯨꯒꯤ
ꯑꯗꯨꯅꯦ ꯆꯥꯛ ꯊꯣꯡꯅꯕꯩ ꯃꯇꯝꯁꯨ ꯂꯥꯛꯀꯅꯤ ꯅꯪꯒꯤ ꯄꯩꯁꯥꯁꯨ ꯑꯩ ꯊꯥꯕꯤꯔꯒꯦ ꯍꯧꯖꯤꯛ
ꯑꯣ ꯑꯣ ꯑꯣ ꯐꯔꯦ ꯑꯦ
ꯊꯥꯒꯦ ꯇꯧꯕꯅꯤ ꯉꯁꯥꯏꯗꯣ ꯑꯩꯅ ꯑ ꯌꯨꯝ ꯌꯡꯕ ꯀꯥꯟꯗ ꯊꯥꯔꯁꯤꯔꯅ ꯍꯪꯃꯒ
ꯄꯤꯔꯕꯣ
ꯀꯅꯥꯅꯣ ꯄꯤꯗꯦ ꯑꯣ ꯄꯤꯌꯦ ꯄꯤꯔꯦ ꯑꯦꯉꯁꯥꯏꯗꯣ ꯉꯁꯥꯏꯗꯣ ꯅꯪ ꯏꯃꯥꯟꯅꯕꯤ ꯑꯃꯗꯣ ꯄꯣꯔꯣꯝꯄꯥꯠꯇ ꯊꯤꯟꯕꯤꯕ ꯃꯇꯝꯗ ꯄꯤꯔꯦ
ꯑꯣ ꯑꯣ ꯑꯣ
ꯃꯇꯝꯗꯨꯗ ꯂꯣꯏꯅꯤꯡꯉꯥꯏ ꯍꯧꯋꯤꯗꯅ ꯑꯗꯨꯗ ꯄꯤꯔ ꯃꯥꯅ
ꯎꯝ ꯍꯧꯖꯤꯛꯇꯤ ꯀꯅꯥ ꯀꯅꯥ ꯂꯩꯕ꯭ꯔꯣ
ꯁꯨꯝꯃꯅ ꯏꯗ ꯏꯕ ꯑꯩꯈꯣꯏ ꯏꯆꯦꯑꯃ ꯏꯅꯥꯎꯅꯨꯄꯤꯒ ꯗꯗꯥꯍꯣꯏꯁꯨ ꯂꯩꯔꯤ
ꯎ ꯅꯣꯏꯗꯤ ꯅꯨꯡꯉꯥꯏꯔꯝꯅꯦ ꯑꯁ ꯑꯩ ꯉꯥꯛꯄꯁꯤꯗꯤ ꯍꯣꯏ ꯌꯦꯡꯉꯦ
ꯗ꯭ꯔꯃꯥ ꯑꯃ ꯌꯦꯡꯕꯅꯦ
ꯀ꯭ꯔꯤꯕꯥ
ꯀꯣꯔꯤꯌꯟ ꯗ꯭ꯔꯃꯥ ꯑꯃ ꯌꯦꯡꯕꯅꯦꯕ
ꯑꯩꯗꯤ ꯆꯥꯏꯅꯤꯁ ꯆꯦꯡꯕꯅꯦ ꯑꯗꯣ ꯑꯩꯅ ꯌꯦꯡꯅꯤꯡꯕꯗꯣ ꯐꯪꯗꯕ ꯅꯦꯕꯔ ꯑꯦꯟꯗꯤꯡ ꯁꯝꯃꯔ ꯍꯥꯏꯔꯤꯗꯣ
ꯑꯣ ꯀꯔꯤ ꯑꯦꯞꯁꯇ ꯌꯦꯡꯕ꯭ꯔꯣ ꯑꯗꯨꯗꯤ
ꯑꯗꯨꯅꯦ ꯐꯪꯗꯕꯅꯦ ꯌꯦꯡꯗ꯭ꯔꯤꯌꯦ ꯌꯦꯡꯒꯦ ꯇꯧꯕꯅꯦ ꯌꯦꯡꯅꯤꯡꯕꯅꯤ ꯌꯦꯡꯕ ꯅꯨꯡꯉꯥꯏꯒꯗꯧ ꯃꯥꯟꯕ
ꯑ
ꯑꯗꯨꯗꯣ ꯌꯦꯡꯒꯦ ꯇꯧꯕ ꯁꯔꯁ ꯇꯧꯕꯗꯣ ꯐꯪꯗ꯭ꯔꯕ ꯀꯩ ꯑꯦꯞꯇ ꯌꯦꯡꯗꯣꯏꯅꯣ ꯀꯤꯁ ꯑꯦꯞ ꯍꯥꯏꯕꯗꯩ ꯊꯤꯕꯅꯦ ꯑꯗꯨ ꯐꯪꯗ꯭ꯔꯦ
ꯑꯣꯝ
ꯁꯣꯔꯠꯀ ꯌꯦꯡꯉ ꯂꯩꯌꯦꯕ ꯌꯥꯝ ꯇꯦꯜꯂꯦꯕ
ꯀꯥꯏꯗꯒꯤ ꯁꯣꯔꯠꯁ ꯌꯦꯡꯕ꯭ꯔꯣ
ꯌꯨꯇ꯭ꯌꯨꯕꯇ ꯐꯪꯉꯣꯏꯗꯨꯗꯤ ꯁꯣꯔꯁꯅꯣ ꯅꯠꯇ꯭ꯔꯒ ꯏꯟꯁꯇꯒ꯭ꯔꯥꯝꯗꯁꯨ ꯐꯪꯕꯅꯦ ꯍꯧꯖꯤꯛ ꯄꯥꯔꯣꯀꯣ ꯀꯣꯂꯦꯖ ꯀ꯭ꯂꯥꯁ ꯑꯃꯨꯛ ꯍꯧꯔꯅꯤ
ꯑꯁ ꯂꯥꯏꯔꯤꯛ ꯄꯥꯕꯗꯤ ꯃꯪꯗꯐꯥꯎ ꯈꯜꯂꯨꯗ꯭ꯔꯦꯕ ꯏꯃꯥ
ꯂꯥꯏꯔꯤꯛ ꯄꯥꯕꯁꯦ ꯑꯩꯁ ꯌꯥꯝ ꯂꯨꯔꯦꯅ ꯈꯂꯦ
ꯍ
ꯈꯟꯖꯔꯦ ꯕꯨꯛꯇꯨꯗ ꯃꯔꯣꯜ ꯑꯃ ꯁꯨꯛꯂꯩ ꯂꯩꯗꯕꯅꯦ
ꯄꯟꯅꯦꯉ꯭ꯔꯒ ꯄꯥꯔꯗꯤꯀꯣ
ꯑꯥ
ꯈꯔ ꯅꯨꯡꯉꯥꯏꯌꯦꯦ ꯄꯥꯅꯤꯡꯗꯒ ꯄꯥꯔꯗꯤ ꯄꯥꯔꯗꯤ ꯄꯥꯔꯁꯨ
ꯍ
ꯍꯣꯏ ꯆꯪꯗꯕꯗꯣ
ꯑꯗꯨꯒꯤꯅꯦꯅ
ꯇꯨꯝꯅꯤꯡꯕ ꯐꯥꯎꯕꯗꯣ
ꯃꯇꯝꯁꯨ ꯃꯥꯡꯉꯦ ꯄꯥꯔꯁꯨ ꯑꯗꯨꯝ ꯀꯥꯎꯕ ꯑꯣꯏꯑꯦ ꯑꯗꯨꯒ
ꯑꯃꯗꯨꯗꯤ ꯀꯃꯥꯏꯅ ꯇꯧꯔꯦ ꯍꯧꯖꯤꯛꯀꯤ
ꯈꯪꯗ꯭ꯔꯦ ꯑꯩ ꯀꯣꯜꯧ ꯇꯧꯗꯕꯒꯤ ꯈꯔ ꯁꯥꯎꯔꯒꯗꯤ ꯂꯩꯌꯦ
ꯑꯩꯁꯨꯅꯦ ꯇꯧꯔꯛꯇꯕꯒꯤ ꯃꯥꯅ ꯇꯧꯔꯛꯄꯗꯨ ꯃꯇꯝꯗ ꯑꯩꯅ ꯇꯧꯅꯤꯡꯒꯦ ꯍꯥꯏꯕ ꯃꯇꯝꯗꯨꯗ ꯃꯥꯅ ꯁꯥꯎꯔꯦ ꯑꯗꯣ ꯍꯧꯖꯤꯛꯐꯥꯎ ꯑꯩꯅ ꯇꯦꯛꯁꯨ ꯊꯥꯕꯤꯗ꯭ꯔꯦ ꯀꯣꯠꯁꯨ ꯇꯧꯔꯛꯇ꯭ꯔꯦ ꯑꯩꯅ
ꯑꯣ ꯄꯥꯔꯀꯤꯡꯗ ꯂꯩꯔꯤꯉꯩꯗ ꯃꯥ ꯀꯣꯜ ꯇꯧꯔꯛꯄꯀꯣ
ꯑ
ꯑꯗꯨꯒ ꯑꯩꯅ ꯕꯖꯥꯔꯗ ꯂꯩꯔꯤꯌꯦ ꯍꯥꯏꯔꯒ ꯑꯪ ꯌꯥꯝ ꯁꯥꯡꯉꯦ ꯃꯇꯝꯗꯣ ꯀꯌꯥ ꯀꯌꯥ ꯀꯔꯤ ꯀꯔꯤ ꯂꯧꯕ꯭ꯔꯥ ꯍꯥꯏꯕ
ꯎꯝ ꯃꯗꯨꯗꯤ ꯁꯤ ꯊꯕꯛ ꯌꯥꯝ ꯆꯤꯜꯂꯦ ꯍꯥꯏꯕꯅꯦ ꯑꯗꯨꯒꯤ ꯑꯗꯨꯒꯤꯁꯨ ꯑꯣꯏꯔꯝꯝꯕꯅꯤ ꯍꯧꯖꯤꯛꯥꯟꯦ ꯑꯦꯁ ꯇꯤ ꯁꯔꯇꯤꯐꯦꯠ ꯇꯤꯀꯦꯠꯒꯨꯝꯕ ꯌꯥꯝ ꯂꯧꯋꯤꯗꯅ ꯃꯤꯗꯣ
ꯍꯣꯏ ꯍꯣꯏ
ꯃꯥ ꯁꯦꯝꯕꯨꯔꯗ ꯌꯥꯝ ꯑꯩ ꯊꯕꯛ ꯆꯤꯜꯂꯤꯒ ꯍꯥꯏꯔꯒ ꯑꯩ ꯍꯪꯗꯣ ꯍꯪꯗꯕꯅꯤ
ꯊꯥꯏꯅ ꯃ ꯊꯕꯛ ꯆꯤꯂꯗꯤ
ꯀꯩꯒꯤꯅꯣ ꯀꯩ ꯆꯤꯟꯕꯅꯣꯍꯦ ꯑꯩꯅ ꯁꯨꯞꯆꯤꯟ ꯆꯤꯟꯕꯗ
ꯍꯥꯏꯕꯗꯤ ꯃꯥ ꯅꯪ ꯅꯪ ꯉꯁꯤ ꯆꯠꯊꯣꯛꯄ ꯅꯨꯃꯤꯠꯇ ꯃꯥ ꯊꯕꯛ ꯆꯦꯜꯂꯗꯤ ꯐꯩꯅ ꯋꯥ ꯌꯥꯝ ꯉꯥꯡꯗꯕꯒꯤ ꯎꯝ ꯑꯗꯣ ꯑ ꯀꯣꯜ ꯀꯔꯝ ꯀꯥꯟ ꯀꯥꯛꯇꯣꯏꯅꯣ
ꯎꯝ ꯃꯤꯅꯤꯠ ꯇꯥꯔꯥ ꯎ
ꯑꯣ ꯀꯌꯥ ꯁꯨꯔꯦ ꯍꯧꯖꯤꯛꯇꯤ
ꯅꯪ ꯌꯦꯡꯉꯣ
ꯑꯩꯗꯤ ꯌꯦꯡꯕ ꯌꯥꯗꯤꯌꯦ
ꯌꯧꯗꯧꯔꯦ ꯅꯤ ꯃꯄꯟ ꯇꯧꯔꯦ ꯑꯩꯅ ꯌꯥꯔꯗꯤ ꯑꯗꯨꯝ ꯀꯛꯊꯠꯀꯤꯅꯤꯌꯦ
ꯑꯣ ꯑꯣ ꯅꯪꯅꯪ ꯀꯛꯀꯗ꯭ꯔꯣ
ꯀꯛꯀꯅꯤꯍꯦ
ꯑꯣ ꯑꯩꯗꯤ ꯈꯪꯍꯧꯗꯦ ꯑꯗꯨ
ꯑꯩꯈꯣꯏꯅ ꯀꯛꯄ ꯌꯥꯏ ꯅꯪꯅꯁꯨ ꯀꯛꯄ ꯌꯥꯏ ꯑꯩꯁꯨ ꯀꯛꯄ ꯌꯥꯏꯌꯦ ꯑꯗꯣ ꯀꯩ ꯅꯨꯃꯤꯠ ꯇ ꯑꯗꯨꯝ ꯍꯣꯔꯦꯟ ꯐꯥꯎꯅꯔꯁꯤꯔꯣ
ꯍꯣꯏ ꯌꯥꯏꯌꯦꯗꯥ
ꯑꯗꯨꯝ ꯆꯥꯛ ꯊꯣꯡꯕ ꯃꯇꯝꯁꯨ ꯂꯥꯛꯀꯅꯤꯗꯅꯥ
ꯑꯍ ꯍ
ꯑꯔꯨꯔꯦꯠ ꯇꯟꯗꯤ ꯇꯜꯂꯦꯕꯀꯣ
ꯍ
ꯊꯝꯃꯦꯀꯣ ꯕꯕꯥꯏ
ꯍꯣꯏ ꯕꯕꯥꯏ